ꯑꯣ ꯅꯨꯡꯉꯥꯏꯔꯤꯕ꯭ꯔꯣ
ꯅꯉꯥꯏꯤꯌꯦ ꯍꯣꯏ
ꯑꯣ ꯀ꯭ꯔꯤ ꯇꯧꯔꯒ ꯂꯩꯒꯦ ꯅꯪꯗꯤ
ꯀꯤꯁ ꯇꯥꯎꯗꯦ ꯁꯨꯝ ꯍꯤꯄꯒꯂꯩꯌꯦ
ꯑꯣ
ꯅꯪꯗꯤ
ꯑꯩ ꯑꯩ ꯀꯣ ꯍꯧꯖꯤꯛ ꯀꯔꯤꯅꯣ ꯆꯠꯅꯤꯒꯨꯝꯕ ꯁꯦꯝꯔꯒ ꯂꯩꯌꯦꯅꯦ
ꯑꯣ
ꯏꯟꯅꯎ ꯂꯥꯛꯄ ꯑꯥ ꯍꯣꯁꯇꯦꯜꯗ ꯂꯩꯕ ꯅꯨꯄꯥ ꯂꯥꯛꯄ ꯀꯣ
ꯎꯝ
ꯑꯗꯨꯒꯤ ꯃꯥꯁꯦ ꯆꯠꯅꯤ ꯄꯨꯔꯒ ꯆꯠꯀꯦ ꯍꯥꯏꯕ ꯑꯗꯨꯒꯤ ꯁꯦꯝꯔꯒ ꯂꯩꯕꯅꯤ ꯆꯥꯛ ꯆꯥ ꯆꯥꯔꯒ ꯆꯠꯂꯣ ꯍꯥꯏꯔꯁꯨ ꯌꯥꯗꯕꯒꯤ
ꯉꯁꯤ ꯀꯔꯤ ꯀꯔꯤ ꯇꯧꯔꯒꯦ ꯅꯪꯗꯤ
ꯀꯩꯁꯨ ꯊꯣꯏꯗꯣꯛꯄ ꯇꯧꯗꯦꯗ ꯑꯗꯨꯝ ꯂꯩꯕ ꯍꯥꯏꯗꯨꯅꯤ
ꯐꯨꯠꯕꯣꯜ ꯌꯦꯡꯗꯦ
ꯌꯦꯡꯗꯦ ꯍꯣꯏ ꯍꯩꯅꯗꯦꯗꯥ ꯕꯜꯣꯒꯤꯁꯦ ꯍꯩꯅꯗꯦ
ꯑꯣ ꯂꯨꯍꯣꯡꯈ꯭ꯔꯕ꯭ꯔꯣ
ꯍꯣꯡꯗ꯭ꯔꯤꯌꯦ
ꯑꯣ ꯂꯨꯍꯣꯡꯈ꯭ꯔꯕ ꯃꯤ ꯃꯥꯜꯂꯤꯅꯦ ꯏꯟꯇꯔꯦꯁ ꯂꯩꯇꯕꯗꯣ
ꯂꯨꯍꯣꯡꯈ꯭ꯔꯕ ꯃꯤꯁꯤꯡꯅ ꯏꯟꯇꯔꯦꯁ ꯌꯥꯝ ꯂꯩꯕꯅꯦ ꯑꯈꯣꯏꯗꯤ ꯂꯩꯇꯦ
ꯑꯩꯗꯤ ꯂꯩꯁꯥꯕꯤꯁꯤꯡꯒ ꯄꯥꯈꯪꯁꯤꯡꯗꯤ ꯐꯨꯠꯕꯣꯜ ꯀꯩꯅꯣ ꯌꯦꯡꯂꯡꯒ ꯀꯔꯤ ꯀꯔꯤꯅꯣ ꯁꯞꯄꯣꯔꯠ ꯇꯧꯔꯒ ꯂꯩꯕꯗꯣ
ꯑꯝ ꯍꯩꯅꯗꯦ ꯑꯁ ꯏꯅꯝꯃꯥ ꯑꯃꯗꯤꯀꯣ ꯌꯥꯝ ꯏꯟꯇ꯭ꯔꯦꯁ ꯐꯨꯠꯕꯣꯜ ꯌꯦꯡꯅꯤꯡꯗꯕ ꯃꯤꯗꯣ ꯃꯤꯔꯣ ꯍꯥꯏꯕꯅꯦ
ꯍꯣꯏ ꯑꯁ ꯃꯣꯏꯗꯤ ꯃꯣꯏꯗꯤ ꯑꯗꯨꯝ ꯍꯥꯏꯕꯅꯤꯀꯣ
ꯎꯝ
ꯏꯁꯄꯦꯁꯦꯜꯂꯤ ꯁꯤ ꯄꯥꯈꯪꯁꯤꯡꯁꯤ ꯐꯨꯠꯕꯣꯜ ꯌꯦꯡꯗꯕ ꯃꯤꯕꯨ ꯄꯥꯝꯗꯕꯅꯤ
ꯎꯝ
ꯑꯁꯤꯗꯤ ꯌꯦꯡꯉꯛꯏ ꯑꯩ ꯅꯤꯗ꯭ꯔꯂꯦꯟꯒ ꯑꯁꯤ ꯃꯣꯔꯣꯛ ꯀꯣ ꯀꯣ ꯁꯥꯟꯅꯔꯒ ꯑꯁ ꯑꯩꯅ ꯁꯞꯄꯣꯔꯠ ꯇꯧꯕꯗ ꯀꯥꯈ꯭ꯔꯤꯅꯦ
ꯌꯥꯝ ꯐꯥꯔꯅꯦ ꯅꯪ ꯗꯥꯎ ꯌꯥꯈ꯭ꯔꯦꯅꯦ
ꯗꯥꯎ ꯐꯩꯌꯦ ꯉꯁꯤ ꯀꯔꯤ ꯀꯔꯤꯅꯣꯁꯨ ꯐꯪꯕ
ꯅꯪꯁꯨ ꯐꯪꯂꯝꯒꯅꯤꯀꯣ
ꯍꯥ ꯐꯪꯗ꯭ꯔꯤꯌꯦ
ꯑꯣ ꯀꯩꯗꯉꯩ ꯖꯣꯏꯟ ꯇꯧꯕ꯭ꯔ ꯅꯪꯗꯤ
ꯀꯨꯏꯗ꯭ꯔꯤ ꯉꯔꯥꯡ ꯈꯛꯇ ꯍꯧꯕꯅꯤꯗ
ꯑꯣ ꯉꯔꯥꯡ ꯈꯪꯛꯇ ꯑꯣꯏꯔꯤꯕ꯭ꯔꯣ
ꯍꯣꯏ
ꯑꯁ ꯑꯗꯨꯗꯤ ꯅꯪꯒꯤ ꯀꯣꯜ ꯂꯤꯃꯤꯠꯁꯦ ꯌꯥꯝ ꯂꯩꯔꯝꯒꯅꯤꯀꯣ
ꯑꯣ
ꯇꯥꯛꯁ ꯑꯥ ꯇꯥꯛꯁ ꯌꯥꯝ ꯂꯩꯔꯝꯒꯅꯤꯕ ꯅꯪꯒꯤꯗꯣ
ꯍꯣꯏ ꯂꯩꯌꯦ
ꯑꯣ ꯑꯩꯒꯤꯗꯤ ꯇꯥꯛꯁ ꯂꯣꯏꯈ꯭ꯔꯦ
ꯑꯣ
ꯇꯥꯛꯁ ꯂꯣꯏꯈ꯭ꯔꯕꯒꯤ ꯑꯩꯁꯤ ꯑꯗꯨꯝ ꯉꯁꯤ ꯃꯤꯕꯨ ꯀꯣꯜ ꯇꯧꯅꯤꯡꯉꯥꯏꯁꯨ ꯌꯥꯗꯕꯒꯤꯀꯣ ꯑꯗꯨꯝ ꯂꯩꯌꯦꯅꯦ ꯈꯔ ꯕꯣꯔꯤꯡ ꯆꯨꯈ꯭ꯔꯦꯅꯦ ꯑꯩꯁꯦ ꯍꯦ ꯍꯦ ꯃꯤꯕꯨ ꯀꯣꯜ ꯇꯧ ꯇꯧꯔꯒ ꯅꯨꯡꯉꯥꯏꯅ ꯉꯁꯤꯁꯦ ꯑꯩꯒꯤ ꯑꯁ ꯉꯔꯥꯡ ꯅꯨꯡꯗꯥꯡꯗ ꯂꯣꯏꯈ꯭ꯔꯕ ꯀꯣ
ꯑꯣ
ꯑꯗꯨꯒꯤ ꯉꯁꯤ ꯀꯣꯜ ꯇꯧꯅꯤꯡꯉꯥꯏ ꯂꯩꯇ꯭ꯔꯤ
ꯌꯨꯝꯗ ꯂꯩꯕꯅꯦ ꯃꯤꯅ ꯃꯤꯒꯤ ꯀꯣꯜꯗꯣ ꯀꯣꯜ ꯇꯧꯔꯛꯑꯥ ꯇꯧꯔꯛ ꯍꯦꯛ ꯒ꯭ꯔꯨꯞꯇ ꯆꯪꯂꯒ ꯑꯗꯨꯝ ꯇꯧꯕ
ꯑꯣ ꯐꯩꯅꯦ ꯑꯩꯗꯤ ꯉꯔꯥꯡꯈꯛꯇ ꯌꯥꯎꯕꯒꯤ ꯌꯥꯝ ꯂꯩꯔꯤꯅꯦ ꯈꯪꯅꯗꯕ ꯃꯤꯗꯨꯒ ꯋꯥꯔꯤ ꯁꯥꯟꯅꯕꯗꯨꯁꯨ ꯇꯟꯕ ꯀꯣ
ꯍꯣꯏ ꯑꯗꯨꯅꯦ ꯑꯗꯨꯁꯨ ꯑꯃ ꯂꯩꯕꯅꯤ ꯑꯩꯁꯨ ꯑꯁ ꯋꯥꯔꯤ ꯁꯥꯅꯤꯡꯗꯦꯗ ꯍꯥꯏꯅ ꯂꯩꯕꯅꯦꯕ ꯑꯗꯨ ꯀꯔꯤꯅꯣ ꯑꯃ ꯎꯕ ꯀꯥꯟꯗꯀꯣ ꯑꯁ ꯁꯥꯟꯅꯕꯁꯨ ꯅꯨꯡꯉꯥꯏꯌꯦꯗ ꯍꯥꯏꯅꯀꯣ ꯅꯨꯡꯉꯥꯏꯕꯅꯦ ꯑꯩꯈꯣꯏꯒꯤ ꯀꯔꯤꯅꯣ ꯄꯨꯛꯅꯤꯡ ꯌꯥꯝ ꯆꯪꯕꯅꯦ ꯑꯗꯨ ꯎꯔꯒꯀꯣ ꯑꯩ ꯉꯁꯤꯗꯤ ꯄꯨꯛꯅꯤꯡ ꯌꯥꯝ ꯆꯪꯈ꯭ꯔꯕ
ꯑꯣ ꯑꯗꯨ ꯃꯤꯒꯤꯁꯤꯡꯗꯣ ꯎꯕꯗꯒꯤ ꯑꯩꯁꯨ ꯉꯁꯤꯗꯤ ꯍꯦꯛꯇ ꯀꯩꯅꯣ ꯇꯧꯔꯒꯦ ꯍꯥꯏꯅ ꯇꯧꯕꯅꯦ
ꯁꯤꯡꯖꯨꯗꯤ ꯄꯪꯆꯥ ꯆꯥꯈ꯭ꯔꯦꯅꯦ ꯑꯩꯈꯣꯏꯒꯤ ꯑꯗꯨ ꯂꯥꯛꯄꯒꯤ
ꯁꯤꯟꯖꯨ ꯆꯥꯅꯕꯁꯦ
ꯎꯝ ꯁꯤꯡꯖꯨ ꯆꯥꯅꯤꯡꯉꯥꯏꯗꯤ ꯑꯗꯨꯝ ꯇꯟꯕꯗꯣ ꯅꯨꯡꯉꯥꯏꯕꯅꯤꯗꯨ
ꯎꯝ
ꯃꯤꯉꯣꯟꯗ ꯅꯤꯗꯕꯒ
ꯎꯝ
ꯅꯪꯗꯤ ꯑꯉꯥꯡ ꯑꯣꯏꯔꯤꯕ꯭ꯔꯣ
ꯑꯉꯥꯡ ꯑꯉꯥꯡꯁꯨ ꯅꯠꯇꯕ ꯑꯍꯟꯁꯨ ꯅꯠꯇꯕ
ꯑꯣ ꯑꯣ ꯆꯞ ꯆꯥꯕ ꯑꯦꯁꯅꯤꯅꯦ ꯑꯗꯨꯗꯤ ꯅꯨꯄꯤꯗꯤ ꯀꯣꯏ ꯅꯨꯄꯤꯗꯤ ꯂꯩꯔꯝꯅꯤ ꯅꯨꯄꯥꯗꯤ ꯂꯩꯔꯝꯒꯅꯤꯅꯦ
ꯅꯨꯄꯥꯁꯦ ꯈꯪꯗꯦꯗ
ꯍꯧꯖꯤꯛꯀꯥꯟꯒꯤ ꯅꯨꯄꯥꯁꯤꯡꯁꯨꯀꯣ ꯊꯤꯕꯗ ꯋꯥꯕꯅꯤ
ꯎꯝ
ꯑꯗꯨ ꯁ꯭ꯇꯨꯗꯦꯟꯔꯣ
ꯁ꯭ꯇꯨꯗꯦꯟꯁꯨ ꯅꯠꯇꯦ ꯀꯩꯁꯨ ꯎꯝ ꯅꯠꯇꯦꯗ ꯑꯗꯨꯝ ꯌꯨꯝꯗ ꯑꯗꯨꯝ ꯂꯩꯕ ꯍꯥꯏꯕꯗꯨꯅꯤꯗ ꯁ꯭ꯇꯨꯗꯦꯟꯁꯨ ꯅꯠ ꯇꯕꯤꯗ
ꯊꯕꯛ ꯑꯃꯗꯤ ꯇꯧꯔꯝꯒꯅꯤꯀꯣ
ꯊꯕꯛꯁꯨ ꯇꯧꯗꯦꯗ
ꯎꯝ
ꯎꯝ
ꯀꯔꯤꯒꯨꯝꯕ ꯊꯕꯛ ꯇꯧꯕ꯭ꯔꯣ
ꯊꯕꯛꯁꯨ ꯑꯣ ꯀꯩꯅꯣ ꯇꯧꯗꯦ ꯑꯗꯨꯝ ꯂꯩꯕ ꯍꯥꯏꯕꯗꯨꯅꯤꯗ
ꯑꯣ ꯌꯥꯏ ꯌꯥꯏ ꯃꯇꯝ ꯂꯣꯏꯅꯃꯛ ꯂꯩꯕꯅꯤꯗ
ꯕꯦꯂꯤꯗ ꯂꯩꯕ꯭ꯔꯥ ꯆꯤꯡꯗ ꯑꯣꯏꯅ ꯂꯩꯕ꯭ꯔꯥ
ꯕꯦꯂꯤꯗ ꯑꯣꯏꯌꯦ ꯍꯧꯖꯤꯛꯇꯤ
ꯑꯣ ꯑꯣ ꯑꯩꯁꯨꯅꯦ ꯕꯦꯂꯤꯗ ꯑꯗꯨꯝ ꯂꯩꯌꯦ ꯍꯧꯖꯤꯛ
ꯑꯣ
ꯁꯥꯏꯒꯣ
ꯁꯥꯏꯌꯦ ꯍꯣꯏ
ꯎꯝ ꯉꯁꯤꯁꯨ ꯅꯣꯡ ꯆꯨꯒꯦꯔꯥ ꯍꯥꯏꯅ ꯑꯩꯗꯤ ꯈꯥꯟꯕ ꯆꯨꯁꯨ ꯆꯨꯗꯦꯅꯦ
ꯑꯗꯨꯅꯦ ꯅꯣꯡ ꯃꯪꯕꯗꯨꯅ ꯍꯦꯟꯅ ꯁꯥꯔꯦ
ꯍꯣꯏ ꯑꯩꯗꯤ ꯑꯁ ꯉꯁꯤ ꯏꯁꯤꯡ ꯂꯥꯛꯀꯅꯤ ꯅꯣꯡ ꯆꯨꯒꯅꯤ ꯍꯥꯏꯅ ꯈꯟꯕ ꯃꯣꯔꯅꯤꯡꯗ ꯑꯗꯨꯒ ꯆꯨꯗꯦ
ꯆꯥꯛꯇꯤ ꯊꯣꯡꯗꯔꯤꯀꯣ
ꯊꯣꯡꯗ꯭ꯔꯤꯌꯦ
ꯑꯧ ꯀꯔꯤ ꯃꯊꯦꯜ ꯇꯧꯕꯤꯅꯣ ꯉꯁꯤꯗꯤ
ꯑꯌꯨꯛꯄꯨꯗꯤ ꯎꯝ ꯃꯪꯒꯜ ꯑꯣꯏꯅ ꯆꯥꯏꯌꯦ ꯍꯧꯖꯤꯛꯇꯤ ꯀꯔꯤ ꯆꯥꯁꯤꯔꯥ ꯈꯪꯗꯦꯗꯦ
ꯑꯣ ꯏꯟꯁꯥꯡꯁꯨ ꯑꯁ ꯊꯤꯕ ꯋꯥꯕꯅꯤꯀꯣ ꯀꯔꯤ ꯏꯟꯁꯥꯡ ꯆꯥꯒꯦꯔꯥ ꯍꯥꯏꯕꯗꯨ ꯋꯥꯕꯅꯤꯗ
ꯑꯋꯥꯕ ꯑꯃꯅꯦ ꯀꯩ ꯏꯟꯁꯥꯡ ꯆꯥꯁꯤꯔꯥ ꯍꯥꯏꯅ ꯂꯩꯕꯅꯣ
ꯎꯝ ꯑꯩꯈꯣꯏꯁꯦ ꯑꯥ ꯍꯧꯖꯤꯛ ꯑꯩ ꯏꯟꯁꯥꯡ ꯊꯣꯡꯅꯤ ꯍꯥꯏꯔꯗꯤ ꯎꯝ ꯀꯔꯤ ꯏꯟꯁꯥꯡ ꯊꯣꯡꯒꯦꯗꯔꯥ ꯍꯥꯏꯕꯗꯨ ꯑꯗꯨꯅ ꯑꯩꯈꯣꯏꯒꯤ ꯇꯦꯟꯁꯟ ꯑꯃꯅꯤ ꯌꯦꯟꯁꯥꯡꯁꯦ ꯍꯦꯛ ꯁꯦꯂꯦꯛ ꯇꯧꯈ꯭ꯔꯗꯤ ꯑꯁ ꯌꯥꯕꯅꯤ ꯑꯇꯣꯞꯄꯗꯤ ꯂꯣꯏꯅ ꯇꯧꯕ ꯌꯥ ꯈꯂ ꯉꯩꯗ ꯋꯥꯕꯅꯤ ꯑꯩꯈꯣꯏ ꯁꯨ
ꯅꯪꯗꯤ ꯂꯨꯍꯣꯡꯈ꯭ꯔꯕ꯭ꯔꯣ
ꯍꯣꯏꯗꯥ ꯑꯩꯈꯣꯏꯗꯤ ꯂꯨꯍꯣꯡꯈ꯭ꯔꯦ ꯌꯨꯝꯗ ꯑꯗꯨꯝ ꯂꯩꯕꯅꯤ
ꯑꯣ
ꯎꯝ ꯅꯪꯒꯤꯗꯤ ꯃꯇꯝ ꯂꯛꯇ꯭ꯔꯤꯕ ꯃꯥꯜꯂꯦ ꯑꯉꯥꯡ ꯑꯣꯏꯔꯤꯕ ꯃꯥꯜꯂꯦ ꯅꯪꯁꯦ
ꯃꯇꯝ ꯉꯥꯏꯔꯒꯦ
ꯑꯧ ꯉꯥꯏꯌꯨꯗ ꯐꯖꯅ ꯉꯥꯏꯌꯨ ꯃꯤ ꯂꯥꯛꯀꯅꯤ
ꯎ
ꯅꯪꯒꯤ ꯍꯦꯛ ꯈ꯭ꯋꯥꯏꯗꯒꯤ ꯅꯨꯡꯉꯥꯏꯅꯅꯕ ꯀꯣ
ꯎꯝ
ꯅꯨꯨꯄꯥ ꯑꯃꯒꯨꯝꯃ ꯂꯥꯛꯀꯅꯤ ꯅꯨꯄꯥ ꯑꯃ ꯂꯥꯛꯀꯅꯤꯗ
ꯆꯅꯥꯕ ꯊꯤꯕꯁꯦ ꯋꯥꯏ
ꯆꯅꯥꯕ ꯊꯤꯕ ꯋꯥꯕꯗꯤ ꯋꯥꯏ ꯗꯤꯁꯥꯏꯠ ꯇꯧꯗ꯭ꯔꯤꯉꯩꯗ ꯋꯥꯕꯅꯤ ꯑꯩꯈꯣꯏꯁꯨ ꯑꯗꯨꯝ ꯇꯧꯋꯦ
ꯎꯝ
ꯑꯩꯈꯣꯏ ꯅꯨꯡꯁꯤꯕ ꯂꯣꯏꯅꯃꯛꯕꯨꯁꯨ ꯊꯦꯡꯅꯒꯅꯤꯕꯁꯨ ꯑꯥ ꯊꯣꯡꯅꯥꯒꯅꯤ ꯍꯥꯏꯕꯁꯨ ꯂꯩꯇꯦ ꯅꯨꯄꯤꯒꯤ ꯄꯨꯟꯁꯤꯁꯤꯀꯣ ꯋꯥꯕꯅꯤ ꯨꯑꯗꯨ ꯐꯖꯅ ꯗꯤꯁꯤꯖꯟ ꯂꯧꯒꯗꯕ
ꯀꯣꯏꯗꯤ ꯀꯣꯏꯅꯔꯝꯒꯅꯤꯅ
ꯈꯪꯗꯦ ꯀꯣꯏꯅꯕꯁꯨ ꯂꯩꯕ꯭ꯔꯥ ꯂꯩꯇꯕ꯭ꯔꯥ
ꯃꯇꯝ ꯂꯛꯄ ꯀꯥꯟꯗ ꯂꯣꯏꯅꯃꯛ ꯈꯪꯈ꯭ꯔꯅꯤ
ꯎꯍꯨꯝ
ꯍꯧꯖꯤꯛꯀꯥꯟ ꯀꯔꯤ ꯀꯔꯤ ꯏꯟꯁꯥꯡ ꯆꯥꯔꯒ ꯂꯩꯕ꯭ꯔꯣ ꯅꯣꯏꯗꯤ
ꯏꯁ ꯏꯟꯁꯥꯡꯁꯨ ꯊꯤꯗꯣꯛꯅ ꯂꯩꯇꯦꯅꯦ
ꯑ
ꯑꯗꯨꯝ ꯑꯔꯩ ꯑꯔꯩꯕ ꯆꯥꯔ ꯂꯩꯔꯦ
ꯎꯝ ꯁꯣꯔꯛꯑꯦ ꯉꯁꯤ ꯈꯔ ꯇꯧꯕꯕꯣ
ꯎꯝ
ꯀꯞ ꯑꯣꯏꯕ ꯉꯥꯡꯁꯤꯡꯅ ꯐꯦꯚꯔ ꯌꯥꯝ ꯂꯩꯕꯒꯤ ꯑꯩꯁꯨ ꯈꯔ ꯂꯩꯒꯦ ꯇꯧꯌꯦꯅꯦ
ꯕꯦꯝꯕꯨ ꯁꯨꯠꯒꯨꯝꯕ ꯌꯥꯝ ꯍꯥꯎꯌꯤ ꯀꯣ ꯈꯣꯏꯒꯤ ꯕꯦꯝꯕꯨ ꯁꯨꯠ ꯆꯥ ꯆꯥꯔꯒ ꯂꯩꯅꯤ ꯑꯈꯣꯏꯒꯤ ꯍꯧꯖꯤꯛꯀꯥꯟ
ꯎꯝ
ꯕꯦꯝꯕꯨ ꯁꯨꯠꯁꯨ ꯖꯠ ꯖꯠ ꯅꯤꯀꯣ ꯆꯤꯡꯗ ꯂꯩꯕ ꯕꯦꯝꯕꯨ ꯁꯨꯠ ꯁꯦ ꯌꯥꯝ ꯍꯥꯎꯌꯤꯅꯦ ꯔꯣꯡꯃꯩꯔꯥ ꯅꯪ
ꯍꯣꯏ
ꯑꯣ ꯑꯣ ꯑꯗꯨ ꯑꯩꯈꯣꯏ ꯎꯝ ꯑꯦ ꯑꯩ ꯅꯀꯣ
ꯎꯝ
ꯑꯩꯅ ꯖꯦꯃ ꯑꯣꯏꯕ ꯑꯩꯒꯤ ꯅꯨꯄꯥꯅ ꯔꯣꯡꯃꯩ ꯑꯣꯏꯕ
ꯑꯩꯗꯤ ꯇꯥꯡꯈꯨꯜꯔꯣ ꯈꯟꯕꯅꯦ
ꯑꯣ ꯇꯪꯡꯈꯨꯜꯁꯨ ꯂꯩꯕꯤꯒꯦꯀꯣ ꯌꯨꯝꯗ ꯑ ꯑꯩꯒꯤ ꯏꯆꯦꯗꯣ ꯇꯥꯡꯈꯨꯜꯗ ꯂꯨꯍꯣꯡꯕ
ꯑꯣ
ꯑꯗꯨꯒꯤ ꯃꯥꯒꯤ ꯃꯆꯥꯅꯨꯄꯥ ꯇꯥꯡꯈꯨꯜꯁꯨ ꯑꯗꯨꯝ ꯂꯩꯕꯒꯤ ꯈꯪꯗꯦ ꯑꯗꯨ ꯑꯣꯏꯁꯨ ꯑꯗꯨꯝ ꯇꯥꯡꯈꯨꯜ ꯂꯣꯟꯁꯨ ꯈꯔ ꯈꯔ
ꯅꯪꯅ ꯍꯧꯖꯤꯛ ꯉꯥꯡꯕꯁꯨ ꯇꯪꯈꯨꯜ ꯃꯤꯅ ꯉꯥꯡꯕ ꯃꯥ
ꯑꯣ ꯈꯪꯗ꯭ꯔꯦ ꯑꯗꯨꯗꯤ
ꯎꯝ
ꯄꯥꯔꯗꯤ ꯌꯥꯔꯦ ꯍꯥꯏꯅꯀꯣ ꯑꯩꯒꯤ ꯃꯩꯠꯇꯩ ꯑꯩꯈꯣꯏꯒꯤ ꯂꯣꯟꯁꯤꯡꯁꯨ ꯑꯁ ꯐꯖꯅ ꯇꯥꯛꯑꯗꯤ ꯅꯨꯡꯉꯥꯏꯔꯔꯣꯏꯅꯦ ꯃꯤꯁꯤꯡꯁꯦ
ꯑ ꯋꯥ ꯍꯥꯏ ꯉꯥꯡꯕꯗꯣ ꯅꯨꯡꯉꯥꯏꯗꯤ ꯅꯨꯡꯉꯥꯏꯕ ꯑꯗꯨ ꯑꯣꯏꯔꯁꯨ ꯀ꯭ꯋꯥꯂꯤꯇꯤꯗꯤ ꯂꯩꯔꯝꯔꯣꯏꯅꯦ ꯑꯩꯈꯣꯏꯁꯦ ꯎꯝ ꯄꯨꯡ ꯀꯌꯥ ꯇꯥꯔꯕ꯭ꯔꯣ ꯉꯁꯤ ꯑꯣ ꯐꯣꯔꯁꯨꯨ ꯁꯨꯗ꯭ꯔꯤ ꯀꯣ ꯐꯣꯔ ꯇꯗ꯭ꯔꯤ ꯀ
ꯑꯥ ꯇꯥꯗ꯭ꯔꯤ
ꯎꯝ ꯃꯇꯝꯁꯦ ꯄꯪꯆꯠ ꯆꯠꯂꯤꯗ ꯍꯥꯎꯒꯠꯂꯦ ꯍꯣꯏ ꯕ꯭ꯔꯦꯛꯐꯥꯁꯀꯨꯝꯕ ꯆꯥ ꯕ꯭ꯔꯦꯛꯐꯥꯁ ꯆꯥꯔꯦ ꯂꯟꯆ ꯆꯥꯔꯦ ꯃꯨꯛꯀ ꯂꯣꯏꯔꯤꯅꯦ
ꯍꯝ
ꯏꯚꯤꯅꯤꯡꯒꯤ ꯌꯦꯟꯁꯥꯡ ꯊꯣꯡꯒꯅꯤ ꯑꯗꯨꯒ ꯂꯣꯏꯈ꯭ꯔꯕ ꯑꯩꯈꯣꯏꯒꯤ ꯃꯇꯝꯁꯦ ꯄꯪꯆꯠ ꯆꯠꯂꯤ ꯈꯪꯁꯨ ꯈꯪꯗ꯭꯭ꯔꯤ
ꯅꯨꯡꯉꯥꯏꯔꯗꯤ ꯃꯇꯝ ꯆꯠꯄ ꯈꯪꯗꯕꯅ ꯅꯨꯡꯉꯥꯏꯗꯕ ꯀꯥꯟꯗꯗꯤ
ꯑ ꯍꯣꯏ ꯍꯧꯖꯤꯛꯀꯥꯟ ꯀꯣ ꯑꯁꯤ ꯀꯣ ꯄꯥꯏꯕꯒꯤ ꯃꯇꯝꯗꯣ ꯄꯪꯆ ꯆꯕꯅꯦ ꯈꯪꯗꯕꯅꯦ ꯃꯇꯝ ꯆꯠꯄꯗꯣ
ꯎꯝ
ꯎꯝ
ꯇꯥꯏꯝ ꯄꯥꯁ ꯇꯧꯔ ꯂꯩꯔꯣꯏꯕꯅꯦ ꯑꯗꯨꯗꯤ
ꯍꯣꯏ ꯇꯥꯏꯝ ꯄꯥꯁꯀꯤꯗꯤ ꯆꯞ ꯆꯥꯕꯅꯤꯅꯦ ꯑꯁꯤ ꯑꯗꯨꯒ ꯋꯥꯔꯤ ꯁꯥꯕꯁꯨ ꯐꯪꯉꯦ
ꯅꯨꯄꯥ ꯅꯨꯄꯥ ꯑꯩꯈꯣꯏꯕꯨ ꯋꯥꯔꯤ ꯁꯥꯑꯣ ꯅꯪ ꯂꯩꯁꯥꯕꯤ ꯑꯣꯏꯗꯤ
ꯑꯗꯨ ꯇꯟꯕꯒꯤꯅꯦ
ꯅꯨꯄꯥ ꯑꯩꯈꯣꯏꯒꯤ ꯒ꯭ꯔꯨꯞꯇ ꯂꯩꯕꯗꯣ
ꯎꯝ
ꯍꯥ ꯑꯩꯈꯣꯏꯒꯤ ꯒ꯭ꯔꯨꯞꯇ ꯂꯩꯕꯁꯤꯡꯁꯨ ꯅꯨꯞ ꯄꯥꯔꯥ ꯅꯨꯄꯤꯔ ꯑꯗꯨꯝ ꯇꯥꯎꯕꯗꯣ ꯅꯨꯄꯤ ꯅꯠꯇ꯭ꯔꯗꯤ ꯋꯥꯔꯤ ꯁꯥꯅꯤꯡꯗꯦ ꯍꯥꯏꯕ ꯑꯗꯨ ꯃꯤꯁꯨ ꯌꯥꯝ ꯂꯩꯕꯗꯣ ꯎꯝ ꯍꯣꯏ